ꯂꯣ
ꯑ
ꯀꯩꯗꯧꯔꯒꯦ
ꯑꯁ ꯌꯥ ꯀꯥꯏꯕꯣ ꯏ꯭ꯔꯤ
ꯀꯩꯅꯣ ꯀ꯭ꯂꯥꯁ ꯂꯩꯇꯕ꯭ꯔꯥ ꯉꯁꯤꯁꯦ
ꯀ꯭ꯂꯥꯁ ꯂꯦ
ꯄꯨꯡ ꯀꯌꯥ ꯆꯠꯀꯦꯕ
ꯑꯦꯠ ꯐꯣꯔꯇꯤ ꯐꯥꯏꯚ ꯗꯥꯥꯏꯗ ꯊꯣꯛꯣꯛꯀꯅꯤ ꯣꯜꯗ ꯍꯧꯖꯤ ꯀꯥꯟ ꯌꯦꯡꯗꯤꯅꯦ ꯇꯨꯝꯅꯤꯡꯕꯒꯤ ꯑ ꯇꯨꯝꯅꯉꯥꯏ ꯑꯣꯟꯅꯅꯤ ꯀꯗ
ꯑꯩꯦ ꯄꯨꯡ ꯃꯔꯤ ꯍꯥꯏꯒꯂꯒ ꯐꯣꯔ ꯊꯥꯔꯇꯤ ꯌꯦꯡꯉꯦ ꯄꯣꯔꯇꯨꯒꯜ ꯑꯀꯣꯁꯤꯌꯥ ꯁꯥꯟꯅꯕꯅ ꯄꯩꯁꯥ ꯑꯃ ꯆꯪꯉꯦ ꯍꯥꯟꯅ ꯆꯪꯉꯦ ꯑꯗꯨ ꯃꯇꯨꯡꯗ ꯔꯣꯅꯥꯜꯗꯣꯅ ꯄꯦꯅꯥꯜꯇꯤ ꯃꯊꯟ ꯑꯃ ꯀꯥꯎꯕ ꯆꯪꯉꯦ ꯃꯇꯨꯡꯗ ꯑꯃꯨꯛ ꯑꯃ ꯆꯪꯈ꯭ꯔꯦ
ꯑ ꯑ ꯄꯒ
ꯎꯝ ꯍꯧꯖꯤꯛ ꯑꯩꯠ ꯊꯥꯔꯇꯤꯗꯁꯨ ꯂꯩꯕꯅꯤꯅꯦ ꯀꯅꯥ ꯈꯔ
ꯑꯁ ꯣꯜꯒ ꯌꯦꯡꯕ ꯉꯝꯗꯦꯗ ꯑꯗꯨ ꯅꯨꯃꯤꯗꯥꯡ ꯄꯨꯡ ꯀꯩꯅꯣꯒꯨꯝꯕ ꯇꯔꯥꯒꯨꯝꯕ ꯌꯧꯈ꯭ꯔ ꯇꯨꯝꯅꯤꯡꯉꯦꯗ ꯑꯦꯠ ꯑꯩꯠ ꯀꯨꯝꯕꯗꯤ ꯈꯔ ꯑꯩ ꯅꯥꯏꯟꯒꯨꯝꯕ ꯌꯧꯔꯗꯤ ꯑꯗꯨꯝ ꯇꯨꯝꯅꯤꯡꯉꯦꯗ
ꯉꯔꯗ ꯑꯩ ꯆꯋꯦꯜ ꯊꯥꯔꯇꯔꯤ ꯌꯦꯕꯅꯦ ꯑꯗꯨꯕꯨꯗꯤ ꯌꯦꯡꯕ ꯂꯣꯏꯁꯤꯟꯗꯦ ꯇꯨꯋꯦꯜꯐ ꯊꯥꯔꯇꯤꯒꯤ
ꯑꯥ
ꯑꯗꯨꯝ ꯇꯨꯝꯖꯔꯕ
ꯎꯝ ꯌꯦꯡꯕ ꯉꯝꯗꯦ ꯗꯥꯛꯇ ꯑꯩ ꯇꯨꯝꯅꯤꯡꯕꯅ ꯍꯦꯛꯇꯍꯜꯂꯤ ꯍꯤꯗꯥꯛ ꯊꯛꯄꯒꯤꯀꯣ ꯚꯤꯇꯥꯃꯤꯟ ꯑꯅꯤꯅꯦ ꯊꯛꯈꯥꯏꯔꯤꯁꯦ ꯍꯧꯖꯤꯛꯀ
ꯀꯔꯤ ꯃꯤꯟ ꯊꯣꯡꯅꯤꯅꯣ
ꯉꯁꯤꯗ ꯁꯧꯒ꯭ꯔꯤ ꯊꯣꯡꯕ ꯃꯥꯜꯂꯦ ꯑꯩꯗꯤ ꯑꯀꯥꯏꯕ ꯀꯨꯏꯗ꯭ꯔꯔꯤꯕꯅꯤꯅ ꯑꯩꯅ ꯀ ꯀꯩ ꯇꯣꯡꯅꯣ ꯈꯂ
ꯎꯝ ꯃꯣꯏ ꯁꯨꯇꯤ ꯐꯪꯕꯔꯥ
ꯑꯥ ꯁꯤꯨꯗꯤ ꯐꯪꯍꯜꯂ ꯃꯣꯏ ꯆꯤꯛꯀꯟ ꯒꯦꯠ ꯀꯌꯥꯔꯥ ꯑꯗꯨꯗ ꯑꯃꯨꯛ ꯆꯠꯀꯅꯤ ꯍꯥꯏ
ꯎꯝ
ꯆꯃꯥ ꯑꯃꯨ ꯆꯠꯄꯗꯤ ꯆꯥꯛ ꯑꯌꯨꯛ ꯑꯌꯨꯣꯛ ꯆꯥꯛ ꯊꯣꯡꯕꯤꯅꯤꯡꯉꯥꯏ ꯃꯤ ꯂꯩ
ꯃꯥ ꯂꯩꯔꯤꯒ ꯏ ꯈ꯭ꯔ ꯌꯥ ꯍ ꯁꯤꯛꯇ ꯅꯣꯕꯅꯦꯗ
ꯅꯣꯏꯒꯤ ꯑꯦꯛꯖꯥꯝ ꯀꯔꯤ ꯊꯥꯗ ꯑꯃꯨꯛ ꯍꯧꯒꯅꯤ
ꯑꯦꯛꯖꯥꯝꯁꯦ ꯖꯨꯂꯥꯏꯒꯤ ꯂꯥꯁ ꯋꯤꯛꯀꯨꯝꯕꯗ ꯑꯃꯨꯛ ꯍꯧꯔ ꯅꯤ ꯃꯊ ꯆꯥꯏ
ꯃꯥ ꯀꯌꯥꯒꯦ ꯑꯣꯏꯖꯅ
ꯐꯤꯐꯇꯤꯒꯤ ꯑꯣꯏꯗꯣꯏꯅꯦ ꯑꯗꯨꯝ ꯑꯗ ꯐꯥꯏꯅꯦꯜꯗꯅ ꯍꯟꯗ꯭ꯔꯦꯠꯀꯤ ꯑꯣꯏꯒꯗꯧꯕ
ꯑ
ꯑꯦꯛꯖꯥꯝꯅ ꯇꯥꯛꯅꯤꯡꯉꯥꯏ ꯃꯇꯝꯅ ꯇꯦꯟꯈ꯭ꯔꯦ ꯑꯦꯛꯖꯥꯝꯗꯅ ꯁꯥꯡ ꯁꯥꯡꯗꯅ
ꯁꯁꯇꯤꯒꯤꯗ ꯄꯥꯁꯃꯥ ꯀꯌꯥ ꯑꯣꯏꯒ
ꯇ꯭ꯋꯦꯟꯇꯤ
ꯑ
ꯇ ꯏꯗꯤ ꯑꯣꯏ ꯑꯦꯛꯖꯥꯝ ꯍꯟꯗꯛꯀ ꯊꯥꯔꯗꯤ ꯑꯦꯛꯖꯥꯝ ꯑꯍꯨꯝ ꯁꯨꯔꯦ ꯐꯥꯏꯅꯦꯜꯗ ꯂꯥꯁ ꯑꯒꯁ ꯁꯦꯞꯇꯦꯝꯕꯔ ꯑꯣꯛꯇꯣꯕꯔ ꯅꯣꯕꯦꯝꯕꯔ ꯗꯤꯁꯦꯝꯕꯔ ꯍꯥꯏ ꯑꯃꯁꯨ ꯂꯩꯕꯒꯨꯝ ꯃꯥꯜꯂꯦ ꯑꯦꯛꯖꯥꯝ ꯃꯉꯥꯔ ꯑꯃ ꯑꯣꯏꯕꯅꯤꯅꯦ
ꯎꯝ
ꯌꯥꯝ ꯌꯥꯝ ꯃꯟꯊꯅ ꯀꯣꯛꯄ ꯉꯋꯣꯏ ꯑ ꯉꯔꯥꯡ ꯅꯠꯇꯦ ꯅꯍꯥꯟꯗꯨꯀꯣ
ꯎꯝ
ꯀꯩꯁꯤ ꯃꯣꯃꯣꯏ ꯊꯣꯛꯅꯕ ꯖꯥꯠꯅꯦ ꯍ ꯃꯣꯏꯅ ꯐꯔꯥꯁ ꯇꯥꯎꯧꯕ ꯉꯝꯗꯖꯥꯅꯤ ꯐꯥꯔꯁ ꯏꯁꯄꯤꯔꯤꯠꯇꯒꯤ ꯂꯣꯏꯕ ꯐꯥꯎꯕ ꯑ ꯀꯨꯝꯂꯣꯑꯣ ꯀꯇ꯭ꯔꯣ ꯄ ꯊꯤꯔꯣꯁꯥꯏ
ꯄꯥꯂ ꯇꯌꯦ
ꯎꯝ
ꯍꯥꯏꯌꯦ ꯃꯖꯤ ꯀꯨꯃ ꯀꯅꯤ
ꯑ ꯑꯗꯨꯗ ꯅꯪ ꯐꯤꯔꯣꯟꯜꯗꯣ ꯏꯀꯨꯞ ꯄꯨꯝꯕꯤꯜ ꯇꯧꯕ ꯌꯥꯗ꯭ꯔꯣ ꯕ꯭ꯂꯨ ꯀꯂꯔꯒꯤꯗ
ꯀꯕꯨꯝꯕ ꯃꯁꯤꯡꯁ ꯁꯕ꯭ꯔ
ꯑꯦ ꯁꯨꯕꯅꯤꯍꯦ ꯑꯩꯈꯣꯏ ꯈꯨꯟꯗꯗꯤ ꯑꯉꯥꯡ ꯅꯣꯏ ꯇꯔꯨꯛ ꯅꯠꯇ꯭ꯔꯣ
ꯎꯝ
ꯇꯨꯛ ꯇꯔꯨꯛ ꯑꯣꯏꯔꯗꯤ ꯅꯣꯏꯒꯤꯗ ꯑꯃ ꯂꯩꯔꯦ ꯑꯗꯨꯒ ꯅꯣꯏꯒꯤ ꯒꯤ ꯃꯅꯥꯛꯀꯤꯗꯁꯨ ꯑꯃ ꯂꯩꯔꯦ ꯑꯩꯈꯣꯏꯒꯤꯁꯨ ꯑꯃ ꯂꯩ ꯑꯗꯨ ꯑꯩꯈꯣꯏꯒꯤꯗꯤ ꯑꯃꯨꯛ ꯈꯔ ꯃꯥꯜꯂꯦꯅ ꯃꯥꯟꯅꯗꯦꯕ ꯃꯌꯥꯝꯒ ꯑ ꯑꯇꯩꯁꯨ ꯂꯩꯕꯅꯦ ꯌꯥꯏ ꯏꯀꯨ ꯀꯨꯃꯤꯜꯂ ꯍꯅ ꯇꯥꯎꯒꯤ ꯍꯥꯏꯗ
ꯍꯌꯦꯡ ꯑꯩ ꯀꯨꯝꯃꯛꯄꯗ ꯀꯩꯅꯣꯗꯁꯨ ꯇꯣꯏꯅꯩꯗ ꯃꯕꯣꯛꯇꯁꯨ ꯑꯩꯅ ꯍꯪꯕꯅꯦꯕ ꯑꯩ ꯍꯣꯏ ꯑꯩ ꯃꯔꯣꯟ ꯍꯪꯒꯦꯅꯤ ꯃꯥ ꯀꯩꯅꯣ ꯇꯧꯕ꯭ꯔꯥ ꯇꯧꯗꯕ꯭ꯔꯥ ꯍꯥꯏꯅ ꯑꯩ ꯑꯩ ꯑꯗꯨꯝ ꯀꯣꯝꯃꯛꯄꯗ ꯑꯗꯨꯝ ꯌꯦꯡꯕ ꯇꯥꯔꯦ ꯑꯗꯨꯅ
ꯎꯝ ꯂꯩꯌꯦ ꯍꯥꯏꯕꯅꯦ ꯃꯥꯒꯤ ꯉꯔꯥꯡ ꯀꯨꯝ ꯀꯨꯝꯃꯛꯄꯅꯦ ꯍꯥꯏ ꯀꯨꯝꯃꯑꯒ ꯉꯔꯥꯡꯗꯣ ꯅꯣꯏꯒꯤ ꯃꯄꯤꯗꯣ
ꯎꯝ
ꯀꯨꯝꯃꯛꯑꯒ ꯂꯧꯈꯤꯕꯅꯦꯕ ꯀꯣꯛꯇ ꯍꯥꯞꯅꯤꯡꯉꯥꯏꯗ
ꯀꯅꯥ ꯀꯅꯥꯗꯒꯤ ꯂꯧꯕꯅꯣ
ꯐꯅꯦꯛꯇꯤ ꯑꯁꯤ ꯏꯅꯦ ꯑꯅꯤꯉꯣꯟꯗꯒꯤ ꯑꯅꯤ ꯂꯧ ꯃꯥꯅꯦ ꯑꯗꯨꯒ ꯑꯇꯩꯗꯤ ꯀꯅꯥ ꯀꯅꯥ ꯂꯧꯕ꯭ꯔꯥ ꯈꯪꯗꯦ ꯀꯣꯛꯇ ꯍꯥꯞꯅꯕꯗꯨꯗꯤ ꯑꯩꯉꯣꯟꯗꯒꯤ ꯑꯃ ꯂꯧꯈ꯭ꯔꯦꯕꯀꯣ ꯑꯗꯨ ꯑꯁꯤ ꯏꯃꯥꯟꯅꯕꯤꯒꯤꯗꯨꯗꯤ ꯑꯩꯅ ꯃꯥꯅ ꯂꯧꯈ꯭ꯔꯒꯦꯔꯥ ꯈ ꯈꯪꯗ ꯍꯣꯔꯦꯟ ꯑꯩꯅ ꯍꯣꯔꯦꯟ ꯂꯧꯔꯒ ꯊꯝꯕꯤꯔꯝꯒꯦꯗꯤ ꯍꯥꯏꯕꯅꯦ
ꯑꯥ
ꯑꯅꯣꯏꯕꯗꯅ ꯄꯨꯡ ꯃꯆꯦꯒꯤ ꯃꯅꯥꯛꯇ ꯆꯠꯈ꯭ꯔꯦꯅ
ꯑ ꯑꯩꯅ ꯐꯣꯟ ꯇꯧꯔꯒ ꯍꯥꯏꯔꯒ ꯃꯥꯅ ꯑꯗꯨꯝ ꯏꯃꯥꯗ ꯍꯥꯟꯅ ꯑꯗꯨꯝ ꯂꯧꯔꯛꯑꯣ ꯀꯩꯅꯣꯁꯨ ꯌꯦꯟ ꯃꯇꯨꯗꯨꯁꯨ ꯑꯗꯨꯝ ꯁꯦꯠꯂꯒ ꯊꯝꯕꯅꯦ ꯍꯥꯏꯅ
ꯑ ꯑꯗꯨ ꯑꯩꯒꯤꯗꯣ ꯒ꯭ꯔꯤꯟ ꯀꯂꯔꯅ ꯌꯦꯟ ꯃꯗꯨꯗꯣ ꯒ꯭ꯔꯤꯟ ꯀꯂꯔꯗ ꯂꯣꯏꯅ ꯄꯨꯟꯕꯅꯤꯀꯣ
ꯑꯥ ꯑꯥ ꯑꯗꯣ ꯅꯪ ꯃꯔ ꯇꯧꯔꯒ ꯄꯤꯔꯛꯄ ꯌꯥꯗ꯭ꯔꯣ ꯇꯧꯗꯤ ꯍꯌꯦꯡ ꯑꯩ ꯀꯨꯝꯃꯛꯄ ꯀꯨꯝꯃꯛꯄ ꯀꯥꯟꯗ ꯑꯗꯨꯝ ꯀꯩꯅꯣ ꯇꯧꯋꯅꯤ
ꯎꯝ ꯊꯦꯡꯅꯕ ꯐꯪꯒꯦꯔꯣ ꯄꯨꯡ ꯀꯌꯥ ꯀꯨꯝꯃꯗꯒꯤꯅꯣ
ꯑꯩꯈꯣꯏꯕꯨꯗꯤ ꯀ꯭ꯂꯥꯁ ꯂꯣꯏꯅ ꯀꯨꯝꯃꯛꯀꯅꯤ ꯀꯣꯃꯛꯄ ꯍꯥꯏꯕꯗꯤ ꯑꯗꯨꯝ ꯄꯨꯡ ꯇꯔꯥ ꯇꯔꯥꯃꯥꯊꯣꯏꯗꯤ ꯑꯗꯨꯝ ꯇꯥꯔꯅꯤ
ꯑꯁ ꯑꯩꯈꯣꯏꯗꯤ ꯄꯨꯡ ꯕꯥꯔꯣꯗ ꯄꯨꯡ ꯑꯃꯗ ꯂꯣꯏꯕꯕꯣ
ꯁꯦꯡꯕꯨꯗꯤ ꯐꯪꯗ꯭ꯔꯧ ꯃꯥꯜꯂꯦ
ꯎꯝ ꯅꯣꯏ ꯈꯥꯁꯕꯨꯡ ꯀꯅꯤ ꯀꯌꯥꯕꯣ ꯇꯧꯔꯣ
ꯑꯣꯐ꯭ꯔꯁꯥ ꯄꯨꯡ ꯇꯦꯟ ꯐꯥꯎꯕ ꯇꯧꯏ
ꯎꯝ ꯑꯗꯨꯗꯒꯤꯗꯤ ꯑꯗꯨꯝ ꯐ꯭ꯔꯤ
ꯑꯥ ꯃꯣꯏ ꯇꯥꯛꯇꯥꯑꯅꯤ ꯁꯦꯐꯇꯗꯤ ꯂꯩꯔꯅꯤ ꯁꯦꯐ ꯏꯁꯇꯗꯤꯁꯨ ꯑꯥꯎꯠꯁꯥꯏꯗꯇꯩꯒꯤ ꯑꯣꯖꯥ ꯂꯥꯛꯄꯅꯤꯅ ꯃꯣꯏꯅ ꯁꯪꯉꯦꯕ
ꯑ ꯍꯥꯏꯩꯗꯤꯗꯨꯗꯤ
ꯎ
ꯂ ꯁꯤꯁꯨ ꯍꯋꯥ ꯌꯥꯗꯦ
ꯑꯩꯁꯨ ꯂꯣꯛ ꯊꯨꯡꯒꯦ ꯊꯨꯝꯒꯦ ꯇꯧꯔꯛꯇꯅ ꯌꯥꯗ꯭ꯔꯦ ꯉꯔꯥꯡ ꯀꯣꯛ ꯆꯤꯛꯄꯗ ꯍꯟꯗꯛꯅ ꯑꯃꯨꯛ ꯀꯣꯛ ꯉꯥꯎꯕ ꯑꯃꯨꯛ ꯍꯧꯔꯦ
ꯃꯤꯠ ꯆꯧꯄꯦ ꯔ
ꯎꯝ ꯃꯤꯠꯁꯨ ꯑꯣꯏꯒꯅꯤ ꯑꯗꯩ ꯕꯤ ꯄꯄꯤ ꯂꯣꯁꯨ ꯑꯣꯏꯔꯗꯧ ꯃꯥꯜ ꯍꯧꯛꯁꯦ ꯑꯁ ꯑꯩꯅ ꯀꯩꯅꯣꯗ ꯑꯥꯗ ꯂꯩꯔꯤꯉꯩ ꯃꯇꯝꯗ ꯑꯩꯁꯦ ꯈꯣꯡ ꯈꯨꯠ ꯆꯥꯝꯒꯦ ꯀꯣꯛꯇ ꯂꯨꯒꯦ ꯍꯥꯏꯔꯛꯏꯁꯦ ꯆꯪꯕꯅꯦꯕ ꯕꯥꯠꯔꯨꯝꯗ
ꯎ
ꯆꯪꯕ ꯀꯥꯟꯗ ꯀꯣꯛꯁꯦ ꯉꯥꯏꯍꯥꯛꯇꯪꯗꯨꯗ ꯉꯥꯎꯔꯒ ꯄꯛ ꯂꯥꯅ ꯒ꯭ꯌꯥꯟ ꯁꯨꯡꯇꯥ ꯇꯥꯗꯕꯤꯗꯣ
ꯀꯌꯥ ꯇ ꯑꯗꯃꯤ ꯑꯩꯈꯣꯏ ꯀꯣꯛ ꯁꯨꯝ ꯄꯥꯏꯕ ꯀꯥꯟꯗ ꯁꯝꯗꯣ ꯏꯇꯣꯝꯇ ꯐꯣꯏꯖꯕ ꯑꯗꯨ ꯀꯩꯅꯣ ꯇꯧꯈ꯭ꯔꯕ ꯃꯇꯨꯡ ꯑꯗꯨ ꯐꯔꯛꯄ ꯃꯇꯝꯗꯗꯤ ꯑꯁ ꯀꯣꯛ ꯆꯤꯞꯄꯗ ꯑꯗꯨꯒꯤ ꯀꯣꯛ ꯈꯨꯡꯒꯥꯎꯒꯤ ꯄꯨꯟꯁꯤꯗ ꯑꯍꯥꯟꯕꯅꯤꯍꯦ
ꯎ ꯎ
ꯍꯟꯗꯛ ꯂꯣꯛꯁꯤꯗꯤꯦ ꯍꯤꯗꯥꯛ ꯆꯥꯔꯁꯨ ꯐꯠ ꯐꯠꯇꯦ ꯑꯁ ꯅꯨꯡꯉꯥꯏꯇꯦ ꯆꯦꯔꯠꯀꯤ ꯅꯨꯄꯤ ꯃꯥꯡꯉꯦ ꯃꯥꯡꯉꯦ ꯍꯥꯏꯔꯒ ꯊꯧꯔꯤ ꯌꯥꯂꯥ ꯂꯩꯔꯝꯕꯗꯣ
ꯍꯣꯏ ꯅꯨꯡꯉꯥꯏꯇꯦ ꯃꯆꯥꯅꯨꯄꯥ ꯑꯄꯤꯛꯄ ꯑꯃ ꯂꯩꯕꯅꯦꯕ ꯀ꯭ꯂꯥꯁ ꯅꯔꯁꯔꯤꯗ ꯀꯥꯕꯅꯦꯕ ꯑꯩꯈꯣꯏ ꯁ꯭ꯀꯨꯜꯗ ꯀꯥꯕꯅꯦ ꯅꯣꯏ ꯏꯇꯕꯨꯗ ꯂꯣꯏꯔꯦ ꯎ ꯑ
ꯉꯔꯥꯡ ꯊꯦꯡꯅꯕꯅꯦꯅꯦ ꯑꯦ ꯕꯤꯒꯥ
ꯎꯝ ꯇꯗꯁꯤꯃꯤꯅꯥꯁꯤꯅ ꯀꯔꯝ ꯇꯧꯕ꯭ꯔꯥ
ꯑꯗꯨ ꯉꯁꯤ ꯖꯣꯅꯤꯁꯨ ꯈꯪꯍꯧꯗꯣꯏꯅꯨꯀꯣ ꯃꯁꯥ ꯕꯨꯛ ꯛ ꯐꯔꯒ ꯂꯩꯔ ꯀꯔꯝ ꯍꯥꯏꯅ
ꯈꯤꯕꯕꯕꯨ ꯏꯪꯂꯤꯁꯇꯩꯗꯧꯕꯅꯦꯕ ꯐꯪꯦ ꯍꯃꯦ
ꯃꯥꯏ ꯅꯨꯄꯤꯗꯨꯅ ꯑꯦꯕꯤꯗ ꯚꯤꯗꯤꯑꯣꯒ ꯊꯥꯒꯠꯇꯅ
ꯑ
ꯃꯁꯥꯗꯨ ꯃꯨꯛꯕꯨꯛ ꯕꯨꯕꯨ ꯐꯔ ꯂꯩꯔꯛꯃꯅ
ꯑꯁ ꯒ꯭ꯌꯥꯟ ꯇꯥꯗꯕꯤ ꯑꯣꯏꯌꯦꯕ ꯑꯩꯁꯦ ꯇꯝꯕ ꯉꯝꯗꯦ ꯑꯗꯨꯅ
ꯑꯩꯈꯣꯏꯁꯨ ꯀꯔꯝ ꯀꯥꯟꯗ ꯀꯩꯅꯣ ꯇꯧꯒꯅꯦ ꯇꯝꯕ ꯉꯝꯗꯦ ꯑꯥ ꯎꯝ
ꯁꯤꯜꯒꯤ ꯏꯃꯅ ꯇ ꯆꯦ ꯀꯅ ꯂꯩꯣ ꯇꯨꯝꯕꯁꯨ ꯐꯖꯅ ꯆꯦꯛꯁꯤꯜꯂꯛꯄ ꯋꯥꯔꯒ ꯀꯥꯡꯈꯟꯒꯨꯝꯕ ꯍꯧꯖꯤꯛ ꯃꯇꯝꯗ ꯑꯗꯨꯝꯤꯡꯈꯤ ꯁꯤ ꯅꯥꯕ ꯈꯣꯠꯄ ꯂꯩꯅ
ꯈꯥꯏꯕꯗꯂꯔ ꯒꯌꯥꯟ ꯇꯥꯗꯦ ꯃꯤ ꯊꯠꯂꯛꯇꯕꯒꯤ ꯃꯇꯝ ꯑꯣꯏꯕꯒ ꯍꯧꯖꯤꯛ ꯀꯥꯡꯁꯤꯡꯁꯤꯁꯨ ꯑꯃꯨꯛ ꯐꯠꯇ꯭ꯔ ꯑ ꯃꯤ ꯐꯠꯇꯕ ꯍꯥꯏꯕꯗꯤ ꯂꯥꯏꯅꯥꯗ ꯃꯈꯜ ꯃꯈꯜ ꯂꯩꯌꯦꯗ ꯃꯈ ꯃꯈꯜ ꯂꯩꯔꯛꯄꯒ ꯀꯥꯡꯁꯤꯡꯁꯦ ꯃꯈꯜ ꯃꯈꯜ ꯁꯨꯝ ꯐꯠ ꯂꯩꯛꯇ꯭ꯔꯕꯖꯥꯠ
ꯑꯁ ꯑꯩꯈꯣꯏꯁꯨ ꯗꯣꯛꯇꯔꯗ ꯌꯦꯡꯕ ꯆꯠꯇꯕꯒꯤꯅꯗ ꯗꯤ ꯌꯦꯡꯕ ꯆꯠꯂꯤꯗꯤꯦ ꯑꯗꯨꯅꯦ ꯑꯗꯥꯅ ꯍꯥꯏꯔꯗꯣꯏꯅꯦ
ꯑꯗꯨꯅ ꯑꯗꯥꯅ ꯍꯥꯏꯔꯗꯤ ꯑꯗꯨ ꯆꯥꯕ ꯌꯥꯔꯔꯣꯏ ꯑꯗꯨ ꯍꯦꯟꯒꯗꯧꯕꯅꯤ ꯍꯥꯏꯔꯛꯈ꯭ꯔꯒꯅꯤ
ꯎꯝ ꯄꯥꯏ ꯂꯩꯇꯦ ꯈꯣꯢꯅꯃꯨꯚ ꯄꯪꯆꯥꯥ ꯆꯥꯔ ꯄꯪꯇꯨꯝ ꯁꯨꯝ ꯄꯪꯂꯩ ꯂꯩꯕꯅꯤꯅ
ꯇꯧꯕꯁ ꯏꯁꯣꯔꯅꯦ ꯅꯪꯒꯤ ꯄꯨꯟꯁꯤꯗ ꯑ ꯑꯁꯨꯝꯅ ꯂꯣꯏꯔꯣ ꯍꯥꯏꯅ ꯇꯝꯕꯅꯤꯅ ꯑꯩꯈꯣꯏꯅꯁꯨ ꯍꯥꯏꯄ ꯉꯝꯗꯦ
ꯑꯁ ꯃꯆꯥꯅꯨꯄꯤ ꯑ ꯑꯍꯨꯝꯅꯦ ꯑꯃ ꯑꯍꯟꯗꯣ
ꯎꯝ
ꯊꯩ ꯍꯥꯏꯕꯅꯦꯍꯦ ꯂꯄꯥ ꯂꯩꯇꯦ ꯍꯥꯏꯕ ꯇꯥꯕꯒꯤ ꯑꯁ ꯅꯨꯡꯉꯥꯏꯇꯕꯗ ꯏꯆꯥꯅꯨꯄꯤ ꯑꯇꯣꯝꯕꯤꯗꯨꯒ
ꯃꯅꯀꯤ ꯑꯍꯟꯅꯠꯇ꯭ꯔꯥꯎ
ꯅꯠꯇꯦ ꯃꯥꯒꯤ ꯃꯊꯛꯇ ꯑꯃꯅꯑꯦ
ꯑꯣꯑꯣꯑꯣ ꯆꯨꯝꯃꯦ ꯆꯨꯝꯃꯦ
ꯑꯗꯨꯒꯤ ꯌꯥꯔꯦ ꯀꯤꯝꯅ ꯑꯃꯨꯛ ꯌꯥꯏꯃꯅꯤꯅ
ꯑꯥ ꯑꯥ
ꯑꯗꯨꯒꯤ ꯃꯥꯒꯤ ꯃꯈꯥꯗ ꯑꯇꯣꯝꯕꯤ ꯑꯃ ꯁꯤ ꯅꯣꯏꯒꯤ ꯑꯉꯥꯡ ꯅꯨꯄꯤꯗ ꯑꯗꯨꯈꯣꯏꯒ ꯃꯥꯟꯅꯕꯅꯤ ꯀ꯭ꯂꯥꯁ
ꯑꯥ
ꯅꯨꯡꯉꯥꯏꯇꯦ
ꯗꯨꯅ ꯑꯁ ꯃꯃꯥꯗꯣ ꯋꯥꯈꯜ ꯋꯥꯔꯝꯒꯅꯤ ꯈꯥ ꯀꯌꯥꯅꯣꯗꯤ ꯋꯥꯈꯤꯅꯤꯃ
ꯎꯝ ꯋꯥꯒꯅꯦ
ꯅꯨꯡꯉꯥꯏꯇꯝꯇ ꯂꯣꯏꯔꯦ ꯑꯁ ꯍꯨꯖꯝꯛꯀꯥꯟꯁꯤꯀꯣ ꯀꯣꯏꯕ ꯌꯥꯝ ꯆꯠꯅꯤꯡꯉꯦ ꯀꯣꯏꯕꯒꯤ ꯄꯥꯔꯇꯤ ꯑꯝꯇ ꯇꯧꯁꯤꯗꯅ
ꯑꯁ ꯀꯣꯏꯕ ꯆꯠꯂꯖꯨ ꯎꯄꯥꯏ ꯂꯩꯇꯦ ꯑꯁ ꯃꯤꯔ ꯃꯥ ꯍꯣꯂꯤꯗꯦ ꯐꯪꯕ ꯑꯣꯏꯗꯤ ꯍꯣꯏ ꯑꯗꯨ ꯄ꯭ꯂꯥꯟ ꯁꯦꯝꯕ ꯌꯥꯕ
ꯑꯥ
ꯍꯣꯂꯤꯗꯦ ꯂꯩꯇꯝꯅꯤꯅꯀꯣ